ꯍꯜꯂꯣ ꯅꯪꯅ ꯑꯩꯒꯤ ꯐꯣꯟ ꯔꯤꯁꯤꯞ ꯇꯧꯗꯕꯒꯤ ꯇꯥꯛꯁꯇ ꯑꯣꯏꯅ ꯆꯪꯈꯔꯦ ꯁꯝꯃꯤꯠꯇꯨ ꯀꯦꯟꯁꯦꯟ ꯇꯧꯕꯁꯨ ꯌꯥꯗꯦ
ꯅꯪꯅ ꯀꯣꯜ ꯇꯧꯕꯗꯣ ꯌꯧꯔꯁꯨ ꯂꯧꯔꯛꯇꯦ
ꯅꯪꯅꯅꯦ ꯌꯥꯥꯗꯕ ꯌꯧꯗꯕꯅꯦ
ꯑꯩꯗꯤ ꯌꯥꯗꯕꯩ ꯅꯠꯇꯦ ꯅꯪꯅ ꯇꯧꯔꯛꯇꯕꯩꯅꯦ ꯑꯗꯨꯗꯤ ꯑꯩꯅ ꯂꯥꯟꯕ ꯅꯠꯇꯦ
ꯃꯥꯡꯉꯦ ꯑꯩꯉꯣꯟꯗꯗꯤ ꯃꯥꯡꯉꯦ ꯑꯗꯨꯒꯤ ꯑꯗꯨꯒꯤ ꯀꯣꯜꯗꯨꯒꯤ ꯇꯥꯛꯁꯇ ꯑꯣꯏꯅ ꯆꯪꯈ꯭ꯔꯒꯅꯤ ꯑꯗꯨꯒ ꯋꯥꯔꯤ ꯁꯥꯟꯅꯕꯒꯤ ꯀꯩꯅꯣ ꯀꯩꯅꯣ ꯇꯧꯔꯔꯣꯏ ꯔꯦꯀꯣꯠ ꯂꯩꯔꯔꯣꯏ
ꯋꯥꯔꯤꯗꯣ ꯐꯖꯅ ꯍꯥꯏꯔꯣ ꯋꯥꯔꯤꯗ ꯑꯣꯏꯅ ꯁꯥꯔꯣ ꯋꯥꯔꯤ ꯂꯤꯔꯛꯑꯣ
ꯅ ꯍ ꯀꯩ ꯋꯥꯔꯤ ꯂꯎꯒꯦ ꯄꯝꯗꯥꯅꯤ ꯂꯤꯒ ꯍꯥꯥ
ꯗꯨꯝ ꯂꯤꯔꯛ ꯑ
ꯅꯪꯒꯤ ꯐꯥꯔꯁꯂꯞꯇꯨꯒꯤ ꯋꯥꯔꯤ ꯂꯤꯔꯧꯅꯦ ꯑꯗꯨꯗꯤ
ꯍꯧꯖꯤ ꯍꯥꯡꯂꯛꯀꯅꯨ ꯁꯤꯣꯏ ꯆꯥꯒꯅꯤ
ꯍꯥꯥ
ꯑꯇꯣꯞꯄ ꯑꯣꯏꯅ ꯂꯤꯔꯛꯑꯣ
ꯀꯔꯝꯕ ꯃꯔꯝꯗ ꯂꯤꯌꯨꯒꯦ ꯑꯗꯨꯗꯤ ꯎꯝ ꯎꯝ ꯎꯝ
ꯅꯪꯅꯦ ꯑꯗꯨꯝ ꯅꯪꯅ ꯌꯦꯡꯕ ꯐꯤꯂꯝꯒꯨꯝꯕ
ꯎꯝ ꯑꯩꯁꯦ ꯐꯂꯝ ꯑ ꯇꯥꯝꯜ ꯐꯤꯂꯝꯗꯤ ꯏꯪꯂꯤꯁ ꯐꯤꯂꯝ ꯍꯣꯂꯤꯎꯠ ꯎꯠ ꯌꯦꯡꯉꯤꯀꯣ ꯑꯅꯧꯕ ꯐꯖꯕꯖꯤꯡꯖꯤꯖꯨ ꯐꯖꯗ꯭ꯔꯗꯤ ꯌꯦꯡꯗꯦ
ꯑꯗꯨꯒ ꯑꯦꯐ ꯕꯤ ꯒꯨꯝꯕꯗ ꯀꯔꯤ ꯁꯨꯝ ꯚꯤꯗꯤꯑꯣ ꯌꯦꯡꯕꯗ ꯆꯥꯏꯅꯤꯁꯀꯤ ꯑꯗꯒꯤꯗꯤ ꯀꯣꯔꯤꯌꯟꯒꯤ ꯗꯔꯃꯥ ꯊꯦꯡꯅꯕꯗꯣ ꯌꯦꯡꯉꯤ
ꯑꯣ ꯅꯪꯒꯤ ꯋꯥꯔꯤꯗꯤ ꯑꯗꯨ ꯑꯣꯏꯔꯦ
ꯑ ꯍꯦꯔꯣꯏꯟꯖꯨ ꯃꯁꯛ ꯐꯖꯗ꯭ꯔꯗꯤ ꯗꯔꯃꯥꯗꯣ ꯌꯦꯡꯅꯤꯡꯗꯦ ꯍꯦꯔꯣꯅꯤ ꯃꯁꯛ ꯐꯖꯔꯗꯤ ꯌꯦꯡꯉꯤ
ꯑꯗꯨꯒꯤ ꯋꯥꯔꯤꯗꯤ
ꯅꯪꯗꯤ ꯌꯦꯡꯗ꯭ꯔꯣ
ꯅꯪ ꯇꯥꯛꯁꯄꯨꯁꯨ ꯐꯪꯉꯔꯣꯏꯗ ꯋꯥꯔꯤꯗꯨꯗꯤ
ꯀꯩꯒꯤ
ꯍꯣꯏꯗꯤ ꯐꯖꯕ ꯈꯜꯂꯤꯔꯛꯑꯣ
ꯐꯖꯕ ꯐꯖꯕ ꯅꯪ ꯀꯦꯟ ꯗꯔꯃꯥ ꯌꯦꯡꯕ꯭ꯔꯥ
ꯌꯦꯡꯉ
ꯍꯣꯏ ꯍꯣꯏ
ꯀ꯭ꯂꯥꯁ ꯀꯌꯥ ꯂꯩꯩꯌꯦꯡꯒꯦ
ꯐꯣꯔ
ꯐꯣꯟ ꯄꯥꯏꯔꯀꯥꯟꯗ ꯌꯦꯡꯉꯦꯕ
ꯑꯣ ꯑꯩ ꯀ꯭ꯂꯥꯁ ꯐꯣꯔꯗꯒꯤ ꯀꯩꯆꯦꯠꯂꯔ ꯌꯦꯡꯉꯦꯕꯀꯣ
ꯑꯃ ꯕꯣꯏꯁ ꯑꯣꯕꯔ ꯐ꯭ꯂꯥꯋꯔꯅ ꯒꯨꯖꯨꯡꯕꯤꯌꯣꯒ ꯒꯨꯟꯖꯥꯟꯗꯦ ꯍꯥꯏꯕ꯭ꯔꯥ ꯑꯃꯒ ꯀꯨꯝꯕꯗꯣ ꯈꯪꯕ꯭ꯔꯥ
ꯍꯥ
ꯍꯣꯏ ꯈꯪꯉꯦꯕꯥ
ꯑꯗꯨꯗꯨꯅ ꯐꯥꯔꯁꯠꯅꯦꯕꯀꯣ ꯑꯅꯤꯁꯨꯕꯗꯅ ꯗꯦꯁꯦꯟꯗꯦꯟꯠ ꯑꯣꯐ ꯗ ꯁꯟ
ꯑꯥ
ꯑꯗꯒꯤꯗꯤ ꯑꯍꯨꯝ ꯁꯨꯕꯗꯅ ꯍꯥꯏꯁ꯭ꯀꯨꯜ ꯂꯕꯔ ꯍꯥꯏꯕ꯭ꯔꯥ ꯅꯠꯇꯦ ꯇꯨ ꯗ ꯕ꯭ꯌꯨꯇꯤꯐꯨꯜ ꯌꯨꯔ ꯀꯩꯅꯣꯝ ꯑꯣꯏꯕꯅꯦ ꯀꯥꯎꯒ꯭ꯔꯦ
ꯀꯥꯎꯒ꯭ꯔꯦ ꯑꯗꯨꯗꯤ ꯑꯍꯥꯟꯕꯩꯗ ꯑꯍꯥꯥꯟꯕꯩ ꯕꯣꯏꯁ ꯑꯣꯕꯔ ꯐ꯭ꯂꯥꯋꯔꯗꯨꯗꯤ ꯑꯅꯤꯔꯛ ꯑꯅꯤꯔꯛꯂꯥ ꯑꯍꯨꯝꯂꯛꯂ ꯌꯦꯡꯒꯤꯕꯅꯦ ꯑꯗꯨꯅ ꯀꯥꯎꯗ꯭ꯔꯦ ꯑꯗꯨꯒ ꯗꯤꯁꯦꯟꯗ꯭ꯔꯦꯠ ꯑꯣꯐ ꯗ ꯁꯟꯗꯤ ꯃꯌꯥꯝ ꯌꯦꯡꯉꯦ
ꯗ꯭ꯔꯃꯥ ꯅꯨꯄꯤ ꯍꯦꯜ ꯅꯨꯄꯤ ꯍꯦꯜꯂꯤꯕ ꯅꯪꯅ ꯗ꯭ꯔꯃꯥ ꯌꯦꯡꯉꯤ
ꯅꯨꯄꯤꯗꯩꯩ ꯍꯦꯜꯂꯤ ꯍꯥꯏꯔꯣ
ꯍꯣꯏ
ꯑꯦ ꯌꯦꯗꯦꯍꯦ
ꯍꯦꯟꯂꯤ
ꯑꯗꯨꯗꯣ ꯑꯩꯅ ꯁꯨꯝ ꯌꯦꯡꯉꯤꯖꯦ ꯑꯃ ꯁꯞꯇꯥꯏꯇꯟ ꯄꯤꯊꯣꯛꯄꯗꯣ ꯈꯪꯕ꯭ꯔꯥ ꯍꯥꯟꯅ ꯐꯖꯕ ꯍꯥꯟꯅꯅ ꯄꯪꯌꯦꯡ ꯌꯦꯡꯕ ꯐꯖꯩꯑꯅ ꯍꯧꯖꯤꯛꯀꯨꯝꯕ ꯌꯦꯡꯕꯗꯅ ꯃꯥ ꯃꯣꯏ ꯁꯕꯇꯥꯏꯇꯜ ꯄꯤꯊꯣꯛꯄꯗꯣ ꯑꯗꯨ ꯏꯪꯂꯤꯁ ꯇꯨꯠ ꯄꯤꯕꯗꯣ ꯁꯨꯝ ꯄꯥꯕ
ꯀꯟꯇꯤꯅꯌꯨꯂꯤ
ꯍꯥ
ꯍꯥꯟꯅꯗꯤ ꯀꯃꯥꯏꯅ ꯌꯦꯡꯉꯤꯕ ꯐꯖꯩꯌꯦꯅ ꯑꯗꯨꯝ ꯌꯦꯡꯕ
ꯍꯥꯟꯅꯅ ꯃꯤ ꯃꯌꯥꯝꯅ ꯌꯦꯡꯉꯅꯤ ꯌꯦꯡꯅꯕ ꯌꯦꯡꯕꯗꯨꯗꯒꯤ ꯐꯖꯔꯦꯅ ꯑꯗꯨꯝ ꯌꯦꯡꯕ
ꯕ꯭ꯂꯥꯏꯟ ꯑꯣꯏꯅ ꯌꯦꯡꯕ ꯑꯍꯥꯡꯕ ꯁꯪꯁꯥꯔꯗꯨꯗ ꯏꯄꯥꯏ ꯄꯥꯏꯒꯩ ꯀꯣꯏꯇꯥꯎ ꯇꯥꯎꯒꯩ ꯄꯥꯏ ꯁꯥꯟꯅꯔ ꯌꯦꯡꯕ ꯑꯗꯨ ꯅꯪ ꯉꯁꯥꯏ ꯑꯩꯅ ꯍꯪꯕꯗꯣ ꯑꯝꯇ ꯍꯥꯏꯌꯨ ꯀꯩꯗꯧꯔꯒꯦ ꯑꯩ ꯑꯝꯇ ꯇꯝꯒꯦ
ꯇꯝꯃꯨꯅꯨ ꯀꯥꯟꯗꯕꯅꯤꯗ
ꯑꯩ ꯅꯣꯏꯒ ꯆꯞ ꯃꯥꯟꯅꯕ ꯂꯩꯁꯥꯕꯤ ꯑꯃꯗ ꯍꯥꯏꯖꯤꯟꯒꯦꯕ ꯀꯩ ꯍꯥꯏꯔꯛꯀꯦ ꯌꯦꯡꯒꯦꯕ
ꯇꯝꯃꯨꯔꯨꯅꯨ ꯀꯥꯟꯅꯗꯦꯕ ꯑꯗꯨ
ꯀꯩꯒꯤ ꯀꯥꯟꯅꯗꯣꯏꯅꯣꯕ ꯀꯥꯟꯅꯗ꯭ꯔꯗꯤ ꯇꯝꯃꯣꯏꯕ ꯃꯔꯝꯗꯣ ꯐꯖꯅ ꯍꯥꯏꯌꯣꯕ
ꯈꯪꯗꯦ ꯃꯔꯝꯗꯨꯗꯤ ꯑꯩꯁꯨ
ꯃꯔꯝꯗꯨ ꯍꯥꯏꯗ꯭ꯔꯒꯗꯤ ꯇꯝ ꯈꯪꯅꯤꯡꯉꯦꯕ ꯃꯔꯝꯗꯣ ꯍꯥꯏꯔꯒꯗꯤ ꯑꯣ ꯑꯗꯨ ꯑꯣꯏꯔꯦꯅ ꯇꯨꯃꯤꯟ ꯂꯩꯅꯤꯡꯉꯦꯕ
ꯅꯃꯥꯟꯅꯕꯤꯒ ꯂꯩꯕ꯭ꯔꯣ
ꯃꯥꯗꯤ ꯇꯨꯝꯒ꯭ꯔꯕꯣ
ꯍꯥ
ꯃꯥꯘꯤ ꯇꯨꯡꯈ꯭ꯔꯕꯣ ꯇꯨꯝꯗꯦ
ꯍꯣꯏ
ꯃꯥꯘꯤ ꯀꯩꯗꯧꯔꯤꯕ ꯇꯣꯛꯀꯤꯡ ꯇꯧꯔꯏ ꯃꯣꯏ ꯁꯥꯏꯒ
ꯈꯪꯗꯦ
ꯎꯝ ꯀꯦ ꯅꯪꯒꯤ ꯔꯨꯝꯃꯦꯠꯇꯨ ꯅꯪꯅ ꯃꯥꯅ ꯀꯔꯤ ꯇꯧꯔꯤ ꯈꯪꯗꯦ ꯉꯛꯏꯍ‌ꯦ ꯑꯩꯒꯤ ꯄꯨꯟꯁꯤ ꯑꯇꯥꯎꯕꯅꯤ ꯄꯥꯐꯣꯔ ꯀꯔꯤ
ꯀꯅꯥꯅ ꯈꯥꯡꯉꯤꯔꯣ ꯃꯥ ꯃꯥ ꯇꯨꯝꯐꯝꯘ ꯂꯩꯕꯗꯨꯕꯣ
ꯇ‌ꯦꯟꯗ ꯑꫭꯏꯇꯔ‌ꯦ ꯑꯗꯨꯕꯨꯗꯤ ꯁꯦꯟꯅꯔꯝꯃꯣꯏꯌꯦ ꯑꯉꯛꯄꯅꯤ ꯄꯨꯟꯁꯤ ꯑꯇꯥꯎꯕꯅꯤ ꯄꯥꯐꯣꯔ
ꯍ
ꯀꯩꯅꯣ ꯀꯣꯏꯕ ꯆꯠꯅꯤꯡꯗ꯭ꯔꯣ
ꯆꯠꯅꯤꯡꯗ‌ꯦ
ꯍꯥꯥ
ꯆꯠꯅꯤꯡꯉꯁꯨ ꯌꯥꯗꯦ
ꯀꯩꯒꯤ ꯀꯅꯥꯅ
ꯁꯃꯅ
ꯅꯣꯏ ꯃꯥꯅ ꯎꯝ ꯑꯗꯨꯗꯤ ꯐꯤꯂꯝ ꯑ ꯀꯣꯏꯕ ꯆꯠꯀꯦ ꯌꯥꯘꯘꯤ ꯃꯁꯝ ꯐꯣꯏꯗꯠꯂꯣ ꯑꯗꯨꯗꯤ ꯅꯪꯅ ꯀꯔꯤꯒꯤꯔ ꯑꯩ ꯀꯣꯏꯕ ꯆꯠꯄ ꯌꯥꯗ꯭ꯔꯤꯁꯦꯅ ꯐꯣꯏꯗꯠꯂꯨ ꯑꯗꯣ ꯀꯩꯅꯣꯗꯣ ꯅꯪ ꯑꯗꯨꯏ ꯀꯣꯜꯗꯨ ꯅꯪꯅꯅꯦ ꯑ ꯅꯣꯔꯠ ꯏꯁꯀꯤ ꯁꯥꯏꯠꯁꯦ ꯁꯤꯗ ꯈ꯭ꯋꯥꯏꯗꯒꯤ ꯆꯠꯅꯤꯡꯕ ꯏꯁꯇꯦꯠꯁꯦ ꯀꯔꯝꯕꯅꯣ
ꯈꯪꯗꯦ
ꯅꯪ ꯁꯨꯝ ꯑꯄꯥꯝꯕ ꯁꯨꯝ ꯂꯩꯔꯝꯒꯅꯤꯅ ꯃꯌꯥꯝꯗꯨꯗꯒꯤ ꯁꯤꯛꯀꯤꯝꯅꯤꯕ ꯍꯥꯏꯔꯖꯨ ꯑꯔꯨꯅꯥꯆꯜ ꯄ꯭ꯔꯗꯦꯁꯅꯤꯕꯨ ꯍꯥꯏꯔꯖꯨ ꯁꯤꯂꯣꯡ ꯑꯦ ꯃꯦꯒꯥꯂꯌꯥ ꯑꯣꯏꯔꯁꯨ ꯑꯄꯥꯝꯕꯃꯗꯤ ꯂꯩꯡꯉꯅꯤꯅ ꯃꯌꯥꯝꯗꯨ ꯄꯨꯛꯅꯤꯡꯅꯦꯅ ꯈꯣꯏꯗꯥꯕ ꯑꯃꯗꯤ
ꯅꯦꯄꯦꯉ
ꯑꯣ ꯀꯟꯇ꯭ꯔꯤꯗꯗꯤ
ꯂꯩꯇ‌ꯦ ꯀꯩꯁꯨ
ꯇ ꯇꯥꯔ‌ꫭꯏꯗ ꯅꯪ...
ꯍ
ꯍꯥꯏꯌꯨꯅꯦ ꯑ ꯑꯃꯨꯛ ꯇꯪ ꯆꯨꯠꯁ ꯇꯧꯑ‌ꫭꯅ‌ꯦ
ꯍꯥꯏꯔꯣꯏ
ꯀꯔꯤꯒꯤ
ꯍꯥꯏꯅꯤꯡꯗ‌ꯦ
ꯍꯥꯏꯅꯤꯡꯘꯦ ꯀꯩ ꯍꯥꯏꯅꯤꯡꯗ꯭ꯔꯤꯕ
ꯄꯥꯝꯃꯣꯏꯌꯦ ꯍꯥꯏꯒꯗ
ꯅꯪ ꯄꯥꯝꯃꯨꯏꯁꯦ ꯀꯩꯒꯤꯅꯣ ꯑꯩ ꯂꯨꯄꯥ ꯃꯉꯥ ꯄꯤꯒꯦ ꯍꯥꯏꯕꯅꯤ
ꯌꯥꯔꯦ
ꯂꯨꯄꯥ ꯃꯉꯥ ꯄꯤꯒꯦ ꯍꯥꯏꯌꯨ
ꯍꯥꯏꯔꯣꯅꯦ
ꯀꯔꯤꯒꯤꯅꯣꯅꯦ ꯑꯘꯨꯛꯌꯥꯝ ꯇꯜꯂꯤꯗꯣ
ꯍꯥꯏꯕ ꯇꯜꯂꯦ ꯍꯥꯏ
ꯅꯨꯄꯤ ꯅꯨꯄꯤꯅ ꯅꯨꯄꯤꯅ ꯌꯥꯝ ꯇꯟꯕꯁꯦ ꯕꯨꯠꯅ ꯆꯥꯏ ꯍꯥꯏꯅꯤ
ꯌꯥꯔꯦ
ꯅꯨꯄꯤꯁꯤꯗꯤ ꯇꯜꯂꯣꯏꯗꯧꯅꯤ ꯍꯦꯛ ꯑꯗꯨꯝ ꯍꯦꯛ ꯍꯥꯏꯕꯒ ꯄꯠ ꯄꯠ ꯈꯨꯝꯒꯗꯧꯅꯤ ꯃꯔꯝ ꯃꯨꯛꯀꯗꯕꯅꯤꯅꯦ ꯅꯪꯗꯤ ꯅꯣꯠꯇꯤ ꯌꯥꯝ ꯑꯣꯏ
ꯎꯝ
ꯅꯣꯇꯤꯒꯅꯅ ꯐꯤꯂꯝ ꯑꯃ ꯂꯩꯕꯗꯣ ꯈꯪꯕ꯭ꯔꯥ
ꯎ
ꯍꯥ
ꯀꯔꯤ ꯐꯤꯂꯝꯅꯣ
ꯃꯅꯤꯄꯨꯔꯤ ꯐꯤꯂꯝꯗ ꯅꯥꯎꯇꯤ ꯒꯜ ꯑꯅ ꯑꯃ ꯂꯩꯕꯗꯣ
ꯂꯩ
ꯈꯪꯗꯦ
ꯍꯣꯏ
ꯅꯪ ꯃꯅꯤꯄꯨꯔ ꯐꯤꯂꯝ ꯌꯦꯡꯗꯕ꯭ꯔꯥ
ꯎꯝ ꯌꯦꯡꯗꯦ
ꯀꯔꯤ ꯐꯤꯂꯝ ꯌꯦꯡꯉꯤ ꯅꯪꯗꯤ
ꯑꯩꯅ ꯌꯦꯡꯅꯤꯡꯕ ꯐꯤꯂꯝꯗꯣ ꯁꯨꯛꯊꯣꯛ ꯊꯣꯛꯇꯦ ꯑꯗꯨꯒꯤ
ꯎꯝ ꯅꯪ ꯀ꯭ꯂꯥꯁ ꯀꯌꯥꯗꯩ ꯐꯣꯟ ꯄꯥꯢꯔꯛꯏ ꯑꯗꯨꯗꯤ
ꯂꯥꯁ ꯌꯔꯗꯩ
ꯂꯥꯁ ꯏꯌꯥꯔ ꯑꯗꯨꯗꯤ ꯇꯨꯌꯦꯟ ꯂꯣꯢꯔꯒ
ꯑꯅꯤ
ꯍꯥꯥ
ꯍꯣꯏ
ꯀꯔꯤꯒꯤ ꯇꯦꯜ ꯂꯣꯏꯕ ꯄꯥꯌꯨ ꯌꯥꯗ꯭ꯔꯥ
ꯌꯥꯗꯦ ꯑꯩꯈꯣꯏ ꯃꯥꯅ
ꯅꯣꯢ ꯃꯥꯥ ꯏꯁꯇ꯭ꯔꯤꯛ ꯌꯥꯝ ꯑꯣꯢꯕ꯭ꯔꯥ
ꯑꯣꯏ
ꯅꯨꯄꯥ ꯀꯣꯏꯕꯗꯤ ꯌꯥꯕ꯭ꯔꯥ
ꯌꯥꯗꯦ
ꯑꯗꯨꯗꯤ ꯅꯪ ꯍꯨꯔꯥꯜꯂ ꯀꯣꯏꯔꯦ
ꯀꯣꯏꯗꯦ
ꯅꯠꯇꯦ ꯑꯩꯅ ꯍꯥꯏꯗꯤ ꯅꯪ ꯍꯥꯟꯅ ꯈꯪꯅꯒꯤꯕ꯭ꯔ ꯍꯥꯏꯕꯅꯤ ꯍꯧꯖꯤꯛ ꯍꯥꯏꯕ ꯅꯠꯇꯦ
ꯈꯪꯅꯗꯦꯕ
ꯑꯝꯐꯥꯎ
ꯎꯝ
ꯑꯗꯨ ꯅꯝꯊꯥꯛꯅꯤ ꯍꯥꯏꯖꯤꯟꯅꯕꯅꯦ ꯂꯩꯁꯥꯕꯤ ꯑꯃꯅꯕꯨ ꯈꯪꯅꯗꯦꯌꯦ
ꯈꯪꯅꯗꯤꯌꯦ
ꯍꯥꯏꯖꯤꯜꯂꯣ
ꯄꯥꯏꯕꯁꯨ ꯃꯤꯗꯨꯗꯤ ꯀꯃꯥꯏꯅ ꯈꯪ ꯂꯩꯒꯦꯔꯣ
ꯎꯝ
ꯍ ꯄꯥꯏꯕꯁꯨ ꯀꯨꯏꯗ꯭ꯔꯤ ꯀꯃꯥꯏꯅ ꯈꯪꯅꯒꯦꯔꯣ ꯍꯥꯏꯕ
ꯎꯝ ꯍꯥꯟꯅ ꯍꯥꯏ ꯁ꯭ꯀꯨꯜꯗ ꯂꯣꯟꯅ ꯂꯦꯇꯔ ꯏꯅꯔꯒ ꯈꯪꯅ ꯔꯝꯒꯅꯤ
ꯑꯈꯣꯢ ꯂꯦꯇꯔ ꯄꯤꯗꯦ
ꯀꯤ ꯀꯤꯄꯦꯗꯀꯤ ꯏꯔꯥꯗ ꯑꯈꯣꯏ ꯃꯥꯅ ꯅꯪ ꯃꯦꯁꯦꯖ ꯍꯜꯂꯛ ꯑꯅꯨ ꯗꯥ ꯀꯩꯅꯣ ꯇꯧꯔꯦ ꯑꯩꯈꯣꯏ ꯃꯥꯗ ꯐꯣꯟꯁꯦ ꯄꯤꯈꯒꯦ
ꯋꯥꯔꯅꯤꯡ ꯄꯤ
ꯑꯥ
ꯁꯨꯛꯇꯧ ꯇꯧꯗꯦ ꯑꯩ ꯑꯗꯨꯃꯥꯏ ꯁꯛꯇꯧ ꯇꯧꯗꯦ
ꯑꯣ ꯂꯦꯇꯔꯗ ꯑꯣꯏꯅ ꯄꯤꯔꯦ ꯑꯗꯨꯗꯤ ꯑꯩ ꯂꯦꯇꯔ ꯔꯤꯄ꯭ꯂꯥꯏ ꯍꯜꯍꯧꯗꯕꯩ ꯁꯥꯎꯔꯅꯣꯅ ꯍꯥꯏꯔꯦ ꯑꯗꯨ
ꯑꯗꯨꯒꯨꯝꯕꯁꯨ ꯇꯧꯗꯦ ꯑꯗꯨ ꯑꯩꯒꯤ ꯀ꯭ꯂꯁ ꯈꯛꯇꯅꯦ ꯑꯇꯣꯄ ꯀꯩꯁꯨ ꯇꯧꯗꯦ
ꯀꯔꯤ ꯈꯠꯇ ꯐ꯭ꯂꯠ ꯈꯠꯇ
ꯈꯔꯁ ꯈꯛꯇ ꯍꯥꯏꯕꯅꯤꯀꯣ ꯈꯔꯁ ꯈꯛꯇ ꯊꯝꯃꯦ ꯍꯥꯏꯕꯅꯦ ꯑꯇꯣꯞꯄꯁꯨꯄꯣ ꯌꯥꯝ ꯀꯥ ꯍꯥꯏꯕꯅꯦ
ꯎꯝ
ꯎꯝ
ꯌꯥꯝꯝ ꯐꯥꯏꯅꯦ ꯑꯗꯨꯗꯤ
ꯑꯩ ꯅꯣꯏ ꯂꯝꯗ ꯀꯌꯥꯝ ꯆꯠꯇ꯭ꯔꯤ ꯃꯅꯤꯄꯨꯔ ꯃꯅꯨꯡ ꯍꯥꯏꯗꯤ ꯊ꯭ꯔꯤ ꯐꯣꯔ ꯐꯣꯔ ꯑꯍꯨꯝ ꯃꯔꯤ ꯃꯔꯤ ꯃꯔꯤ ꯃꯉꯥꯔ ꯃꯉꯥꯔꯛꯂ ꯃꯔꯤꯔꯛꯂ ꯑꯗꯨꯗꯤ ꯍꯦꯟ ꯆꯠꯇ꯭ꯔꯦꯕ ꯇꯤꯟꯅ ꯏꯅꯦꯕ ꯈꯣꯏꯒ ꯌꯦꯡꯅꯕꯅꯤ ꯆꯪꯕ ꯇꯜꯕ
ꯍꯥꯏꯗꯤ ꯁꯨꯝ ꯍꯥꯟꯅꯒꯤꯅ ꯑ ꯁꯤꯒꯤ ꯑ ꯇꯨ ꯊꯥꯎꯖꯟꯅꯥꯏꯟꯇꯤꯟ ꯀꯣꯔꯣꯅꯥ ꯂꯩꯒ꯭ꯔꯦꯗꯅꯥ
ꯎꯝ
ꯑꯗꯒꯤꯗꯤ ꯑꯃꯨꯛ ꯀꯣꯔꯣꯅꯥ ꯂꯣꯏꯕꯗꯒꯤ ꯑꯃꯨꯛ ꯍꯧꯖꯤꯛ ꯏꯔꯥꯡ ꯑꯃꯨꯛ ꯂꯩꯗꯅ
ꯎꯝ
ꯑꯗꯨꯒ ꯑꯗꯥꯏ ꯃꯃꯥꯡꯒꯤ ꯃꯃꯥꯡꯗꯅ ꯑꯃꯨꯛ
ꯎꯝ
ꯀꯩꯅꯣ ꯇꯧꯕ ꯑꯉꯥꯡ ꯑꯣꯏꯔꯤꯉꯩꯗꯅ ꯑꯃꯨꯛ ꯑꯗꯥꯏ ꯀꯥꯟꯒꯤ ꯃꯇꯝꯗ ꯅꯣꯡ ꯐꯠꯇꯦꯀꯣ ꯏꯟꯁꯔꯖꯦꯟꯁꯤ ꯌꯥꯝ ꯀꯜꯂꯤꯀꯣ
ꯎꯝ
ꯑꯗꯨꯅ ꯑꯗꯨꯋꯥꯏꯗ ꯆꯪꯕ ꯇꯜꯂꯦ ꯑꯗꯒꯤꯗꯤ ꯑꯩꯈꯣꯏ ꯃꯔꯒ ꯑꯗꯩꯗꯤ ꯍꯟꯗꯛꯀꯤ ꯍꯟꯗꯛꯀꯤ ꯑꯅꯤꯔꯛꯇꯤ ꯆꯠꯂꯦ ꯏꯔꯥꯡ ꯃꯅꯨꯡꯗ ꯍꯥꯏ ꯆꯪꯕ ꯌꯥꯔꯥ
ꯎꯝ
ꯃꯃꯥꯡ ꯆꯍꯤꯒꯤ ꯁꯦꯛ ꯁꯦꯞꯇꯦꯝꯕꯔ ꯑꯣꯛꯇꯣꯕꯔ ꯑꯗꯥꯏꯗ ꯑꯣꯏꯔꯝꯗꯧ ꯃꯥꯜꯂꯦ ꯆꯪꯕꯗꯣ ꯑꯗꯨꯒ ꯍꯟꯗꯛꯀꯤ ꯍꯟꯗꯛ ꯍꯟꯗꯛ ꯆꯍꯤꯒꯤꯅ ꯑꯃꯨꯛ ꯐꯦꯕꯥꯋꯥꯔꯤ ꯑꯗꯨꯗ
ꯃꯤꯗꯧꯅ ꯆꯪꯕꯅꯦ ꯑꯗꯨ
ꯑꯁꯨꯝ ꯀꯣꯏꯕ ꯑꯣꯏꯅ ꯆꯪꯕꯅꯤꯗ ꯑꯗꯨꯏ ꯃꯅꯥꯛꯀꯤ ꯑꯗꯨꯏ ꯃꯅꯥꯛ ꯀꯤꯗ ꯇꯨꯁꯤꯃꯤ ꯚꯤꯂꯦꯖꯅ ꯑꯃ ꯂꯩꯕꯗꯣ ꯈꯪꯕ꯭ꯔꯥ ꯀꯩꯅꯣꯒꯤ ꯄꯂꯦꯟꯒꯤ
ꯀꯩꯕ